ꯍꯂꯣ
ꯑꯥꯎ
ꯇꯥꯗꯕ꯭ꯔꯥ
ꯇꯥꯔꯦ
ꯉꯁꯥꯏꯒꯤ ꯇꯥꯗꯕ
ꯇꯥꯏꯌꯦ
ꯀꯩꯗꯧꯔꯤꯅꯣ
ꯀꯪ ꯆ ꯑꯣꯗ
ꯅꯪꯒꯤ ꯋꯥꯔꯤ ꯈꯔ ꯂꯤꯔꯛꯑꯣꯅꯦ ꯑꯩꯗ ꯑꯥ ꯃꯪꯒꯟ ꯊꯣꯡꯕ ꯑꯃꯅꯦ ꯑꯗꯨꯒ ꯀꯥꯡꯉꯧ ꯑꯃꯅꯦ ꯊꯥꯡꯖꯤꯡ ꯑꯃꯦꯠꯄ ꯑꯃꯅꯦ ꯅꯪꯒꯤ ꯋꯥꯔꯤ ꯈ꯭ꯔꯗꯤꯔꯣ ꯎꯝ
ꯀꯔ ꯃꯒ ꯋꯥꯔꯤꯦ
ꯂꯩꯗꯅ ꯁ꯭ꯀꯨꯜ ꯇꯝꯅꯤꯡꯉꯥꯏ ꯑꯣꯏꯒꯦꯔꯥ ꯀꯣꯂꯦꯖꯇ ꯇꯝꯅꯤꯡꯉꯥꯏ ꯑꯣꯏꯒꯦꯔꯥ ꯅꯪ ꯋꯥꯌꯝ ꯐꯤꯗꯤ ꯌꯥꯝ ꯌꯥꯎꯗꯅ ꯉꯥꯡꯉꯦ ꯍꯥꯏꯕ ꯅꯪꯁꯦ ꯑꯩ ꯌꯥꯝ ꯇꯥꯏꯈꯤ
ꯊꯪꯗꯦꯕ ꯃꯣꯏꯕꯨꯜ ꯌꯥꯝꯗꯅ ꯑꯪꯝꯕ
ꯉꯥꯡꯗꯤ ꯉꯥꯡꯅꯤꯡꯕꯗꯨ ꯔꯨꯜꯁꯨ ꯌꯥꯝ ꯊꯨꯅ
ꯎꯝ ꯆꯨꯝꯅ ꯄꯪꯁꯥꯟ ꯁꯥꯟꯅ ꯁꯥꯕꯗꯤ ꯐꯕ
ꯎꯝ ꯑꯗꯨꯏꯁꯨ ꯂꯩꯗꯅ ꯑꯗꯨꯝ ꯉꯥꯡꯂꯛꯑꯣ ꯀꯩꯅꯣ
ꯂꯝ ꯄꯟꯕꯁꯨ ꯌꯥꯗꯦ ꯑꯃ ꯇꯧꯕꯁꯨ ꯌꯥꯗꯦ ꯀꯩ ꯋꯥ
ꯅꯨꯏ ꯅꯣꯏꯁꯦ ꯍꯥꯏꯗꯤ ꯄꯣꯛꯃꯤꯟꯅ ꯄꯣꯛꯃꯤꯟꯅꯕꯗꯤ ꯑꯣꯏꯔꯝꯃꯔꯣꯏ ꯅꯨꯄꯥꯅꯤ ꯉꯥꯛꯇꯅꯤ ꯍꯥꯏ ꯅꯣꯏ ꯅꯣꯏꯗ ꯇꯗꯤ ꯅꯨꯄꯤ ꯊꯤꯔꯕ
ꯎꯝ ꯏꯂ
ꯎꯝ ꯅꯣꯏ ꯆꯠ ꯃꯥꯟꯅꯕ
ꯑꯥ
ꯑꯥ ꯍꯟꯅ ꯃꯅꯥꯛꯇ
ꯑꯥ
ꯑꯣ ꯅꯪꯁꯨ ꯃꯩꯇꯩ ꯂꯧꯒꯦꯔꯥ ꯇ꯭ꯔꯥꯏꯞ ꯂꯧꯒꯦꯔꯥ
ꯃꯦꯇꯅꯤꯗꯃꯦꯥꯏꯠꯇ ꯌꯥ ꯃꯩ ꯇꯤ ꯌꯥ
ꯑꯃ ꯍꯦꯛꯇ
ꯎꯝ
ꯅꯪ ꯄꯥꯝꯕ ꯑꯃꯗꯤ ꯂꯩꯔꯕꯝꯅꯤꯅ ꯑꯩ ꯇ꯭ꯔꯥꯏ ꯄꯥꯝꯃꯦ ꯃꯩꯇꯩ ꯄꯥꯝꯃꯦ
ꯑꯦ ꯕꯣ
ꯑꯗꯨꯗꯤ ꯍꯥꯏ ꯉꯝꯕ꯭ꯔꯅꯦ
ꯑꯁ ꯑꯩꯗꯤ ꯇ꯭ꯔꯥꯏꯕ ꯅꯨꯄꯤꯗꯤ ꯄꯥꯝꯃꯦ ꯑꯩ ꯇ꯭ꯔꯥꯏꯕ ꯅꯨꯄꯤꯗꯤ ꯄꯥꯝꯗꯦꯗ ꯃꯩꯇꯩ ꯑꯣꯏꯅ ꯑꯗꯨꯝ ꯌꯦꯡꯒꯦ ꯈꯣꯠꯀꯦ ꯋꯥꯈꯜꯗ ꯈꯟꯕꯗꯣ ꯂꯩꯔꯕꯝꯅꯤꯅ
ꯀꯣ ꯂꯣꯏꯇꯦꯗ
ꯑꯐꯪꯕ ꯅꯨꯄꯤ ꯍꯦꯛꯇ ꯂꯧꯒꯦꯁꯤꯅꯦꯕ
ꯅꯠꯇꯦ ꯑꯦ ꯈꯪ ꯀꯅꯤꯗꯅ
ꯑ
ꯅ ꯐꯏ ꯐꯠꯇꯔ
ꯋꯥ ꯈꯔ ꯉꯥꯡꯂꯛꯑꯣ ꯑꯩꯉꯣꯟꯗ ꯈꯛꯇ ꯉꯥꯡꯍꯜꯂꯒ ꯊꯝꯃꯤꯅ ꯀꯩꯕ
ꯃꯥ ꯆꯍꯤ ꯀꯌꯥ ꯁꯨꯔꯒꯦ
ꯀꯅꯥꯕꯨꯅꯣ
ꯃꯗꯗꯦ
ꯑꯩꯈꯣꯏꯗ ꯍꯥꯏꯗꯤ ꯑꯩꯒ ꯄꯣꯛꯃꯤꯟꯅꯕꯗꯣ
ꯑꯥ
ꯑꯩꯒ ꯍꯦꯛ ꯄꯣꯛꯃꯤꯟꯅꯕꯗꯤ ꯊꯥꯔꯇꯤ ꯁꯤꯛꯁ ꯀꯨꯝꯕ ꯁꯨꯔꯝꯃꯅꯤ ꯃꯅꯨ ꯄꯤꯆꯗ꯭ꯔꯤ
ꯃꯥ ꯅꯠꯇ꯭ꯔꯗꯤ ꯀꯔꯝꯕ ꯑꯃ ꯑꯣꯏꯗꯣꯏꯅꯣꯕ
ꯑꯩꯅ ꯍꯥꯏꯗꯤ ꯈꯪꯗꯦ ꯅꯅꯦꯗꯥꯗꯤ ꯀꯌꯥ ꯁꯨꯔꯦꯦ
ꯊꯥꯔꯇꯤ ꯇꯨ
ꯌꯥꯝ ꯑꯉꯥꯡ ꯑꯣꯏꯔꯤꯅ ꯀꯣ
ꯎꯝ
ꯑ
ꯑꯩꯁꯨꯑꯣ ꯑꯗꯨꯗꯤ
ꯎꯝ ꯑꯣꯏꯔꯤ
ꯑꯣ
ꯀ ꯅ ꯂꯩ
ꯀꯦꯕ
ꯑꯦ
ꯂꯩꯇꯦ ꯑꯩꯈꯣꯏꯗ ꯑꯍꯤꯡ ꯂꯦꯛꯄ ꯀꯥꯟꯗꯗꯤ ꯑꯩꯈꯣꯏꯗ ꯑꯩꯈꯣꯏꯗꯨꯗ ꯑꯃ ꯂꯩꯌꯦ ꯑꯗꯨꯒ ꯑꯩꯈꯣꯏ ꯑꯁꯤꯁꯨ ꯗꯗꯥ ꯑꯣꯏꯗꯣꯏ ꯄꯇꯥ ꯑꯣꯏꯗꯣꯏꯔꯣ ꯀꯩ ꯑꯣꯏꯗꯣꯏꯅꯣ ꯈꯗꯦ
ꯍꯥꯏꯕꯅꯤꯗꯣ ꯑꯥꯗ ꯂꯩꯕꯨꯀꯥꯟꯗ
ꯑꯥꯗ ꯂꯩꯕꯗꯣ ꯑꯩꯈꯣꯏ ꯏꯅꯥꯎ ꯅꯨꯄꯥ ꯅꯨꯄꯤ ꯑꯅꯤꯒ ꯂꯩ ꯑꯩꯅ ꯑꯩꯅ ꯍꯦꯠ ꯁꯥꯔꯒ ꯂꯩ
ꯐ ꯃꯣꯏ ꯑꯗꯨꯝ ꯇꯧꯕ ꯊꯕꯛ
ꯑ ꯃꯣꯏꯗꯤ ꯀꯝꯄꯨꯇꯔ ꯇꯝꯃꯒ ꯂꯩꯕꯅꯦ
ꯑꯣ ꯃꯗꯤ ꯀꯔꯤꯌꯥ ꯌꯥꯎꯗ꯭ꯔꯥ
ꯌꯥꯎꯕꯅꯦ
ꯆꯞ ꯃꯥꯟꯅ ꯑꯗꯨꯝ ꯌꯥꯎꯃꯤꯟꯅꯔꯦ
ꯌꯥꯎꯃꯤꯟꯅꯦ ꯑꯩꯈꯣꯏ ꯑꯩꯈꯣꯏ ꯃꯆꯤꯟ ꯃꯅꯥꯎ ꯌꯥꯎꯕ ꯌꯥꯝꯃꯦ ꯁꯤꯗ ꯑꯩꯈꯣꯏ ꯆꯦꯆꯦ ꯍꯨꯏꯁꯨ ꯌꯥꯝ ꯌꯥꯎꯔꯤꯌꯦ ꯅꯪ ꯉꯥꯏꯈꯣꯅꯤꯅ ꯑꯗꯨꯒꯤ ꯀꯩꯅꯣꯗꯣ ꯄꯟꯅꯨ ꯄꯟꯅ ꯁꯨꯡꯌꯥ ꯌꯥꯗꯅ ꯑꯩꯉꯣꯟꯗ ꯇꯩꯅꯩꯅꯔꯛꯀꯅꯨꯀꯣ ꯅꯪꯒꯤ ꯆꯪꯗ꯭ꯔꯗꯤ
ꯍ ꯅꯅꯦ ꯄꯣꯏꯁꯨꯗ ꯋꯥꯔꯤ ꯁꯥꯕꯗꯣ ꯔꯨꯜꯁꯨ ꯌꯥꯝ ꯂꯩꯕꯅꯤꯅ ꯉꯪꯗꯣ ꯐꯪꯗ
ꯎ ꯑꯗꯨꯅ ꯑꯃꯨꯛꯀ ꯀꯣꯜ ꯃꯤꯉꯣꯟꯗ ꯇꯧꯗ꯭ꯔꯗꯤ ꯅꯪ ꯀꯃꯥꯏꯅ ꯐꯪꯗꯣꯏꯕ ꯑꯗꯨꯕꯨꯗꯤ ꯅ ꯐꯥꯔꯁ ꯇꯥꯏꯝ ꯑꯣꯏꯕ ꯐꯥꯔꯁ ꯑꯍꯥꯟꯕ ꯑꯣꯏꯕꯒꯤꯅꯦ ꯑꯗꯨꯕꯨꯗꯤ
ꯃꯃꯥꯡꯗ ꯃꯃꯥꯡꯗ ꯄꯟꯈꯤꯕꯗꯨ ꯈꯟꯗꯒꯗꯤ ꯈꯦꯟꯅꯔꯝꯃꯤꯗ ꯑꯃꯨꯛ
ꯑꯗꯨꯗ ꯅꯪ ꯃꯤ ꯑꯇꯣꯞꯄꯒ ꯁꯥꯔꯀꯥꯟꯗꯗꯤ ꯅꯪ ꯈꯔ ꯁꯥꯐꯔꯅꯤ
ꯑꯥ ꯃꯃꯥꯡꯒꯤꯗꯗꯤ ꯑꯃꯨꯛ ꯐꯉꯌꯥꯝꯕꯨ ꯌꯥꯎꯒꯤꯕꯅꯦꯕ
ꯑꯃꯛꯀꯠꯇ ꯉꯏ
ꯃꯁꯤꯡꯗꯤ ꯇꯔꯁꯨꯍꯟꯖꯥ
ꯑꯅꯤꯔꯛꯇ ꯐꯅꯝ ꯐꯔꯝꯅꯤ ꯑꯗꯣ ꯃꯔꯤꯔꯛ ꯃꯉꯥ ꯉꯥꯛꯛꯇꯗꯤ
ꯑꯩ ꯌꯥꯎꯔꯔꯣꯏ ꯁꯤꯅꯦꯕ ꯎꯝ
ꯇꯥꯏ
ꯎꯝ ꯑꯁꯤꯒꯤ ꯀꯣꯡ ꯁꯥꯟꯅꯕ ꯀꯥꯟꯗ ꯈꯪꯅꯗꯕ ꯃꯤ ꯑꯣꯏꯔꯁꯨꯀꯣ ꯌꯥꯝ ꯈꯪꯅꯅ ꯋꯥꯔꯤ ꯁꯥꯟꯅꯧ ꯍꯥꯏꯕꯅꯦꯕ ꯌꯥꯝ ꯀ꯭ꯂꯣꯁ ꯑꯣꯏꯕꯒꯤ ꯃꯑꯣꯡꯗ ꯑꯗꯨꯝ ꯅꯨꯡꯇꯤꯒꯤ ꯋꯥꯔꯤ ꯁꯥꯟꯅꯔꯒ ꯂꯩꯕꯒꯤ ꯏꯁꯇꯥꯏꯜꯗꯀꯣ ꯋꯥꯔꯤꯁꯅꯥꯎ ꯍꯥꯏꯕꯅꯦꯃ ꯏꯕꯥꯅꯤꯁꯦ ꯀꯦꯝ ꯈꯪꯅꯗꯦꯗꯅ
ꯑꯥ
ꯈꯪꯅꯗ꯭ꯔꯒꯁꯨ ꯉꯁꯤ ꯈꯛꯇ ꯊꯦꯡꯅꯔꯒꯁꯨ ꯈꯪꯅꯕꯒꯤ ꯃꯑꯣꯡꯗ ꯂꯣꯏꯅꯧ ꯍꯥꯏꯕ
ꯗꯨꯗꯤ ꯃꯔꯤ ꯃꯉꯥꯊꯣꯏꯗꯒꯤꯗꯤ ꯀꯩꯝ ꯇꯧꯔꯛꯑꯔꯣꯏꯗ
ꯎꯝ ꯑꯩꯉꯣꯟꯗ ꯑꯩꯉꯣꯟꯗ ꯅꯪꯅ ꯇꯧꯔꯛꯀꯗꯣꯏꯁꯦ ꯃꯔꯤꯔꯛ ꯃꯔꯤꯔꯛꯇꯒꯤ ꯍꯦꯟꯃꯤ ꯌꯥꯗ꯭ꯔꯦ
ꯃꯔꯤꯔꯛ
ꯎꯝ
ꯑꯗꯨꯏ ꯃꯈꯥ ꯐꯧ ꯌꯥꯗꯦ
ꯎ ꯌꯥꯗ꯭ꯔꯦ ꯑꯩ ꯑꯩ ꯅꯠꯇꯕ ꯑꯇꯣꯞꯄ ꯑꯣꯏꯅ ꯑꯃꯨꯛꯀ ꯀꯣꯜ ꯉꯥꯡꯅꯒꯗꯧꯕ
ꯑꯝ
ꯂꯤꯃꯤꯠ ꯂꯩꯕ꯭ꯔꯕ
ꯎꯝ ꯅꯨꯃꯤꯠ ꯃꯁꯤꯡ ꯁꯤꯡꯁꯨ ꯂꯩꯇꯦ ꯁꯤꯒꯤ ꯃꯇꯨꯡꯗ ꯌꯥꯕꯅ
ꯌꯥꯗꯦ ꯂꯩꯇꯦ ꯑꯇꯣꯞꯄꯒ ꯑꯃꯨꯛꯀ ꯅꯪ ꯁꯥꯟꯅꯒꯗꯕ ꯑ ꯃꯔꯤ ꯁꯨꯔꯗꯤ ꯕꯥꯅꯤ ꯚꯕꯥꯏ ꯅꯨꯡꯉꯥꯏꯅ ꯂꯩꯍꯧꯔꯣꯅꯦ
ꯂꯩꯔꯣꯏꯗ ꯑꯇꯣꯞꯄꯗ ꯑꯗꯨꯝ ꯁꯥꯟꯅ ꯌꯥꯕꯅꯦ
ꯀꯩꯕ
ꯑꯇꯣꯞꯄꯗ ꯑꯗꯨꯝ ꯁꯥꯟꯅ ꯌꯥꯏꯗꯨꯗꯤ
ꯍꯣꯏꯌꯦ ꯑꯇꯣꯞꯄꯒ ꯁꯟꯅꯔꯅꯤꯅ
ꯑꯇꯣꯞꯄꯒ ꯍꯥꯏꯕ ꯅꯠꯇꯤꯌꯦ ꯑꯇꯣꯞꯄꯗ ꯍꯥꯏꯕꯅꯤ ꯅꯠꯇ꯭ꯔꯨꯁꯨ ꯍꯥꯏꯕꯅꯤ
ꯁꯤꯗ ꯍꯥꯏꯕꯅꯤꯀꯣ ꯄꯥꯟꯗꯦ
ꯌꯥꯝ ꯅꯣꯛꯅꯤꯡꯉꯦ
ꯎꯝ
ꯃꯤꯀꯌꯥꯗꯤ ꯑꯣꯏ
ꯀꯩꯕ
ꯃꯤꯅꯤꯠ ꯀꯌꯥ ꯑꯣꯏꯒꯦ ꯃꯇꯝ
ꯀꯩꯒꯤꯅꯣ ꯍꯥꯏꯁꯦ ꯑꯥ
ꯁꯤꯒꯤ ꯃꯃꯥꯡꯒꯤ ꯇꯦꯟ ꯃꯤꯅꯠꯁꯦ ꯑꯗꯨꯃꯥꯏꯅ ꯑꯣꯏꯈꯤꯕꯅꯦꯕ
ꯍꯣꯏꯑꯕ
ꯍꯣꯏꯕ ꯑꯗꯨꯃꯥꯏꯅ ꯑꯣꯏꯕꯅꯦ
ꯎꯝ ꯑꯗꯨ ꯃꯊꯟꯗ ꯑꯗꯨꯝ ꯀꯛ꯭ꯈꯤꯕꯔꯣ
ꯅꯪꯅ ꯀꯛꯑꯥꯁꯨꯨ ꯌꯥꯏ ꯌꯧꯎꯔꯛꯄꯥꯒ ꯎꯝ
ꯅꯣꯏꯅ ꯀꯛꯑꯁꯨ ꯌꯥꯕ ꯃꯊꯟꯇ ꯑꯗꯨꯝꯁꯨ ꯀꯛꯈꯤꯕ
ꯅꯪꯅ ꯀꯛꯑꯁꯨ ꯌꯥꯏꯑꯕ ꯃꯣꯏꯅ ꯅꯪ ꯀꯛꯇ꯭ꯔꯒꯅ ꯃꯣꯏꯅ ꯀꯛꯇꯣꯏꯅꯦ
ꯃꯃꯥꯡꯒꯤꯗ ꯑꯩꯅꯗꯤ ꯀꯛꯇꯕꯅꯤꯗ
ꯍꯣꯏ ꯍꯥꯏꯕ ꯀꯛꯄ ꯅꯠꯇꯦꯕ ꯑꯗꯨ ꯅꯪꯅ ꯀꯛꯑꯁꯨ ꯌꯥꯏ ꯍꯥꯏꯕ ꯃꯤꯅꯤꯠ ꯈꯔ ꯍꯦꯟꯕ ꯌꯥꯎꯕꯅꯦꯕꯀꯣ ꯑꯗꯣ ꯅꯪꯅ ꯑꯗꯨꯒꯤ ꯇꯥꯏꯃꯤꯡꯕꯨ ꯌꯧꯔꯗꯤ ꯑꯗꯨꯝ ꯅꯪꯅ ꯀꯛꯑꯁꯨ ꯌꯥꯏꯑꯕ
ꯑꯣ ꯀꯛꯑꯒꯦ ꯑꯗꯨꯗꯤ ꯀꯣꯟ ꯑꯃꯪꯛ ꯇꯧꯕꯤꯔꯛꯀꯦ
ꯎꯝ
ꯊ ꯊꯝꯃꯦ ꯊꯝꯃꯦ
ꯀꯛꯑꯣ